ꯇꯥꯕ꯭ꯔꯣ
ꯇꯥꯌꯦ ꯑꯦ ꯆꯨꯝꯗꯤ ꯍꯧꯒꯠꯄ꯭ꯔꯣ ꯍꯧꯖꯤꯛ
ꯍꯧꯒꯠꯂꯦ ꯆꯥꯛ ꯆꯥꯔꯥ ꯍꯥꯎꯔꯤ ꯍꯧꯖꯤꯛ
ꯎꯝ
ꯎꯝ
ꯎꯝ ꯉꯁꯤꯗꯤ ꯀꯔꯤ ꯀꯔꯤ ꯇꯥꯎꯗꯣꯏꯅꯣ
ꯎꯝ ꯎꯝ
ꯍꯥꯥ
ꯍꯥꯥ
ꯅꯪꯗꯤ ꯀꯔꯤ ꯀꯔꯤ ꯇꯥꯎꯗꯣꯏꯅꯣ ꯉꯁꯤ
ꯑꯁ ꯀꯔꯤꯁꯨ ꯇꯧꯅꯤꯡꯉꯥꯏ ꯂꯩꯇꯦ
ꯑꯨꯝ ꯌꯨꯝꯗ ꯂꯩꯥꯛꯗꯣꯏꯔꯥ
ꯍꯣꯏ ꯄꯥꯟ ꯊꯣꯡꯉꯩꯁꯨ ꯄꯩꯁꯥ ꯂꯩꯇ꯭ꯔꯦ
ꯑꯗꯨ ꯀꯣꯏ ꯆꯠ ꯅꯌꯦ ꯁꯦꯀꯦꯟ ꯍꯦꯟ ꯈꯜꯂꯨꯕ ꯆꯠꯅꯤꯡꯉꯤ
ꯄꯩꯁꯥ ꯂꯩꯔꯗꯤ ꯐꯗꯕ ꯑꯩꯁꯨ ꯌꯥꯝ ꯂꯩꯅꯤꯡꯕꯅꯤ
ꯑꯩꯁꯨ ꯌꯨꯝꯗ ꯁꯦꯠꯅꯤꯡꯉ ꯑ ꯑꯉ ꯌꯥꯎꯗ꯭ꯔꯦ
ꯑꯩꯗꯤ ꯍꯧꯖꯤꯛꯀꯥꯟ ꯄꯥꯝꯃꯤꯁꯦ ꯄꯥꯝꯁꯨꯒꯀꯣ ꯇꯣꯞꯁ ꯄꯥꯝꯕ ꯍꯥꯏꯗꯤ ꯆꯔꯆ ꯀꯥꯅꯤꯡꯉꯥꯏꯗꯣ
ꯎꯝ
ꯑꯩꯗꯣ ꯐꯅꯦꯛꯒꯨꯝꯕꯗꯣ ꯁꯦꯠꯅꯤꯉꯥꯏ ꯇꯥꯂꯦꯕ
ꯎꯝ ꯑꯗꯨꯝꯁꯨꯗꯤ ꯄꯥꯝꯃꯦ
ꯄꯥꯝꯕꯦ
ꯄꯥꯝꯃꯦꯕ ꯄꯝ ꯁꯨꯗꯤ ꯇꯨꯡ ꯑꯩꯈꯣꯏꯗꯤ ꯁꯤꯕ ꯐꯥꯉꯔ
ꯑꯗꯣ ꯎꯝ ꯑꯍꯣꯡ ꯑꯍꯣꯡꯕꯗꯨ ꯄꯥꯝꯕ
ꯈꯣꯏ ꯇ ꯍꯧꯖꯦꯛꯁꯨꯁꯨ ꯑꯣ ꯇꯣ ꯐꯠꯇꯠꯇ ꯍꯥꯏꯕꯅꯤ
ꯅꯠꯇ꯭ꯔꯁꯨ ꯂꯩꯔꯗꯤ ꯌꯥꯔꯦ ꯑꯩꯒꯤꯗꯤ ꯍꯥꯏꯗꯤ ꯄꯥꯝꯁꯨꯒꯨꯝꯕꯗꯤꯀꯣ
ꯎꯝ
ꯐꯠꯇ꯭ꯔꯁꯨ ꯑꯗꯨꯝ ꯌꯥꯕꯅꯦꯕ ꯈꯣꯡꯎꯞ ꯑꯣꯏꯔꯗꯤ ꯗ꯭ꯔꯖꯤ ꯇꯣꯡꯅꯤꯡꯗꯦ
ꯎꯝꯁꯨ ꯑꯩꯁꯨ ꯑꯃꯗꯤ ꯂꯩꯅꯤꯡꯉꯦ ꯑꯃ ꯑꯅꯤꯗꯤ
ꯑꯩꯗꯣ ꯑꯃꯨꯕ ꯂꯧꯅꯤꯡꯕ ꯍꯥꯏꯗꯤ ꯑꯃꯨꯕꯗꯤ
ꯍꯣꯏ ꯐꯤꯔꯣ ꯂꯣꯏꯗ ꯎꯝ ꯑꯗꯨꯝ ꯌꯥꯏꯑꯦ ꯎꯝ ꯑꯗꯨ ꯑꯉꯥꯡ ꯑꯃꯁꯁꯨ ꯁꯨꯃꯥꯏꯅ ꯇꯥꯎꯋꯦꯗ
ꯎꯝ
ꯉꯥꯡꯕꯁꯨ ꯄꯥꯛꯅꯏꯠ ꯉꯁꯤ ꯑꯩꯒꯤ ꯃꯥꯡꯗꯣ ꯌꯗꯣꯛꯅꯤꯡꯉꯦ ꯑꯩꯗꯤ ꯅꯤꯡꯡꯕꯅ ꯂꯣꯏꯔꯦ ꯍꯗ ꯑꯗꯨꯒ ꯑꯩꯈꯣꯏꯒꯤ ꯂꯥꯏꯅ ꯑꯃ ꯑꯗꯨꯅ ꯑ ꯅꯪꯁꯦ ꯏꯁ ꯏꯁꯥ ꯁꯥꯥ ꯐꯩ
ꯃꯩꯇꯩꯂꯣꯟ ꯉꯥꯡꯕ ꯃꯥꯟꯕꯒꯤꯅꯦ
ꯎꯝ ꯑꯩꯈꯣꯏꯒꯤ ꯂꯣꯟꯗꯒꯤ ꯌꯥꯝ ꯅꯣꯛꯅꯤꯡꯉ ꯑ
ꯀꯔꯤꯒꯤꯔꯗꯗ ꯍꯂꯒ
ꯑꯃꯨꯛꯛꯇꯃꯣ
ꯍꯔ
ꯇꯨꯀꯣ ꯀꯩꯅꯣ ꯏꯁꯥ ꯅꯨꯡꯉꯥꯏꯇꯕꯒꯨꯝ ꯇꯎꯕ ꯅꯨꯡꯁꯥꯅ ꯆꯨꯝꯕꯗꯤ
ꯑꯣ ꯇꯨꯝꯃꯣ ꯑꯗꯣ ꯇꯨꯝꯅꯤꯡꯉꯗꯤ ꯑꯃꯨꯛ ꯇꯨꯝ ꯇꯨꯝꯃꯣ꯫ ꯐꯖꯅ ꯇꯨꯝ ꯇꯨꯝꯃꯗꯤ ꯏꯁꯥꯗꯁꯨ ꯅꯨꯡꯉꯥꯏꯕꯅꯤ꯫
ꯑꯩꯗꯣ ꯇꯨꯝꯕꯗꯤꯀꯣ ꯅꯨꯡꯁꯥꯗ ꯇꯨꯝꯕꯗꯤꯀꯣ ꯐꯤꯚꯔ ꯂꯩꯕꯒꯨꯝ ꯇꯧꯔꯛꯀꯅꯤꯕ ꯑꯩꯁ ꯊꯥꯗꯣ ꯑꯗꯨꯗꯤ
ꯅꯨꯡꯁꯥ ꯑꯁ ꯅꯨꯡꯁꯥꯗ ꯆꯠꯂꯗꯤ ꯋꯥꯕꯅꯤ
ꯑꯗꯨꯅꯦ
ꯑꯩꯈꯣꯏꯗꯤ ꯄꯥꯛꯅ ꯆꯠꯇꯕꯅꯤꯅꯀꯣ
ꯎꯝ ꯑꯩ ꯁꯦꯀꯥꯎ ꯊꯥꯎꯕ ꯆꯠꯅꯤꯡꯕꯅ ꯂꯣꯏꯔꯦ
ꯑꯩꯁꯨ ꯁꯦꯀꯥꯎ ꯊꯧꯕ ꯍꯩꯅꯤꯡꯉꯦ꯫ ꯍꯧꯖꯤꯛꯀꯥꯟ ꯑꯁ ꯄꯩꯁꯥ ꯂꯩꯇꯕꯒꯤ
ꯑꯗꯨꯅꯦ
ꯇꯧꯅꯤꯡꯉꯁꯨ ꯀꯣꯏꯅꯤꯡꯉꯁꯨ ꯑꯗꯨꯝ ꯈꯥꯡꯕ ꯇꯥꯔꯦ
ꯍꯣꯏ ꯃꯄꯥꯟ ꯊꯣꯛꯇꯁꯨ ꯄꯩꯁꯥ ꯂꯩꯇ꯭ꯔꯗꯤ ꯅꯨꯉꯥꯏꯇꯕꯅꯦ ꯄꯥꯛ ꯆꯠꯄꯗꯣ ꯑꯉꯥꯡꯒꯤ ꯄꯥꯛ
ꯑꯥ
ꯑꯗꯨ ꯅꯨꯃꯤꯠꯇꯣ ꯅꯨꯡꯉꯥꯏꯕꯗꯤ ꯅꯨꯡꯉꯥꯏꯌꯦ ꯑꯩꯈꯣꯏꯗ ꯑꯉꯥꯡ ꯑꯉꯥꯡ ꯃꯥꯟꯕꯒꯤꯀꯣ ꯆꯠꯄꯒꯤ
ꯑꯩꯈꯣꯏ ꯑꯩꯈꯣꯏ ꯃꯌꯥꯝꯕꯨ ꯃꯤꯅ ꯌꯦꯡ ꯌꯦꯡꯕꯗꯣ ꯑꯩꯈꯣꯏꯅ ꯂꯥꯡꯉꯒ ꯅꯨꯡꯉꯥꯏꯅ ꯂꯩꯥꯏꯕꯒꯤ ꯃꯣꯏ ꯉꯥꯛꯄ ꯃꯥꯜꯂꯦ ꯑ ꯗꯨꯝ ꯌꯦꯡꯉꯒ ꯂꯩꯕꯗꯣ ꯅꯣꯛꯅꯤꯡꯉꯦ ꯑꯗꯨꯨꯒꯤ ꯅꯨꯃꯤꯠꯇꯣ
ꯄꯥꯔꯛꯇꯨꯁꯨ ꯑꯉꯥꯡꯒꯤ ꯑꯣꯏꯕꯒꯤ ꯑꯩꯗꯤ ꯃꯤ ꯑ ꯃꯤꯗꯤ ꯃꯤꯗꯤ ꯑ ꯑꯍꯥꯟ ꯑꯣꯏꯔꯁꯨ ꯃꯥꯒꯤ ꯑꯉꯥꯡ ꯂꯩꯕꯒꯤ ꯂꯥꯛꯄꯅꯤꯗꯅ ꯑꯩꯈꯣꯏꯗꯤ ꯑꯗꯨꯁꯨ ꯅꯠꯇꯦ ꯑꯗꯨꯅꯦ
ꯍꯧꯖꯤꯛꯇꯤ ꯇ꯭ꯔꯦꯟꯁꯨ ꯍꯥꯞꯈ꯭ꯔꯦ ꯂꯩꯔꯝꯃꯦ
ꯆꯦꯔꯥ ꯑꯃꯨꯛ
ꯏꯆꯦ ꯏꯆꯦ ꯍꯥꯏꯌꯦ ꯇ꯭ꯔꯦꯟ ꯇꯣꯡꯅꯤꯡꯉꯤ ꯆꯥꯡꯗꯨꯒ ꯑꯗꯨꯒꯤ ꯅꯨꯃꯤꯠ ꯤ ꯊꯦꯡꯉꯦꯕ ꯑꯩꯈꯣꯏ ꯍꯣꯇ ꯂꯥꯎꯒꯗꯕꯁꯨ ꯃꯌꯥꯝ ꯂꯩꯥꯕ ꯑꯗꯨ ꯑꯩꯈꯣꯏ ꯊꯦꯡꯉꯅꯤ ꯑꯗꯨꯗ ꯂꯥꯛꯑꯗꯤ ꯑ ꯈꯣꯏ ꯑꯩꯈꯣꯏ ꯑꯃꯨꯛ ꯆꯠꯅꯤꯡꯉꯔꯣꯏ ꯑꯗꯨ ꯁꯨꯝ ꯅꯥꯏꯔꯒ ꯁꯥꯟꯅꯔꯒ ꯂꯩꯅꯤꯡꯅꯤ ꯍꯥꯏꯔ ꯀꯥꯟꯗ ꯃꯊꯪꯗ ꯆꯠꯁꯦꯅ ꯑꯉꯥꯡ ꯃꯌꯥꯝ ꯇꯣꯡꯉꯒ ꯅꯣꯛꯂꯒ ꯂꯥꯏꯏꯗꯣ ꯃꯥ ꯌꯦꯡꯉꯒ ꯑꯗꯣ ꯆꯠꯅꯤꯡꯕ ꯃꯥ ꯌꯥꯎꯅꯤꯡꯕ ꯃꯥꯜꯂꯦꯕ ꯎꯝ ꯅꯣꯛꯅꯤꯡꯕꯅꯦ ꯇ꯭ꯔꯦꯟꯁꯨ
ꯆꯥꯡꯁꯦ ꯁꯥꯏꯀꯜ ꯐꯥꯎꯕ ꯆꯠꯄ ꯅꯨꯃꯤꯠꯇ ꯆꯥꯡꯁꯦ
ꯂꯥꯁꯇ ꯁꯤꯡꯖꯨ ꯆꯥꯕ ꯇꯥꯔꯦ꯫
ꯍꯣꯏ ꯁꯤꯡꯖꯨ ꯆꯥꯗ꯭ꯔꯁꯨ ꯑꯥꯏꯁꯀ꯭ꯔꯤꯝ ꯆꯥꯕ ꯐꯪꯉꯗꯤ ꯂꯣꯏꯔꯦ ꯑꯗꯨꯅꯦ ꯈ꯭ꯋꯥꯏꯅ ꯅꯨꯡꯁꯥꯗꯨꯗꯤ ꯑꯩꯅ ꯄꯥꯕ
ꯎꯝ ꯑꯗꯨꯗꯒꯤ ꯑꯩꯅ ꯐꯖꯕ ꯃꯐꯝꯥꯎ ꯑꯃ ꯂꯩꯅꯥ ꯃꯤ ꯌꯥꯝ ꯉꯥꯏꯔꯗꯤ ꯅꯨꯡꯉꯥꯏꯅꯤ ꯍꯥꯏꯕꯗꯤ ꯀꯣꯏꯕ ꯆꯠꯂꯒ ꯁꯤꯡꯁꯨ ꯆꯥꯃꯤꯟꯅꯔꯒ
ꯑꯗꯨꯅꯦ ꯑꯩꯈꯣꯏꯒꯤ ꯕꯖꯦꯠꯇ ꯀꯣ
ꯎꯝ ꯑꯗꯨꯅꯦ ꯑꯗꯨ ꯑꯗꯨ ꯋꯥꯏꯗꯀꯣ ꯕꯖꯥꯔ ꯁꯤꯗ ꯂꯥꯛꯄꯗ ꯃꯐꯝ ꯐꯖꯕ ꯂꯥꯛꯏꯕ ꯈꯨꯗꯤꯡꯁꯦ ꯂꯥꯞꯄ ꯃꯐꯝ ꯉꯥꯛꯇ ꯑꯗꯨꯕꯨꯅꯤ
ꯑꯗꯦ ꯄꯩꯁꯥ ꯄꯩꯁꯥ ꯉꯥꯛꯇ
ꯑꯩꯣꯏꯗꯤ ꯄꯩꯁꯥ ꯂꯥꯏꯇꯕꯅꯤꯅ ꯄꯩꯁꯥ ꯄꯩꯁꯥ
ꯇꯔ ꯆꯂ ꯑꯩꯒꯤ ꯃꯤꯠ ꯅꯥꯏ ꯍꯥꯏꯕ
ꯉ ꯑꯃꯨꯛ ꯇꯣꯃ ꯈꯛꯇ꯭ꯔꯗꯤ ꯌꯥꯔꯣꯏ
ꯀꯔꯤꯖꯥ
ꯐꯖꯅ ꯇꯨꯝꯕꯁꯦ ꯏꯁꯥꯗ ꯑꯗꯨꯝ ꯅꯨꯡꯉꯥꯏꯕ ꯐꯥꯎꯕꯅꯤ ꯉꯁꯤꯁꯨ ꯕꯣꯜ ꯌꯦꯡꯉꯤ ꯇꯨꯝꯃꯣ ꯅꯠꯇ꯭ꯔꯗꯤ ꯌꯥꯔꯣꯏꯅ
ꯑꯗꯨ ꯑꯗꯨꯝ ꯌꯥꯝ ꯇꯨꯝꯅꯤꯡꯈ꯭ꯔꯁꯨꯀꯣ ꯇꯨꯝꯒꯦ ꯇꯥꯕ ꯀꯥꯟꯗꯗ ꯇꯨꯝꯗꯕꯅꯦ ꯑꯩꯗꯣ
ꯨ ꯀꯨꯝꯕ ꯄꯑꯣ ꯂꯗꯥꯏꯔꯤꯛ ꯄꯥꯔꯣ ꯇꯨꯝꯅꯤꯡꯉꯥꯏꯗ ꯑꯗꯨꯗꯤ ꯇꯨꯝꯅꯤꯡꯕ ꯊꯥꯎꯕꯅꯦ
ꯐꯥꯎꯗꯤ ꯑꯩꯗꯤ
ꯄꯥꯕꯅꯅꯨꯡꯉꯥꯏꯕꯦ
ꯚꯤꯗꯤꯑꯣꯒꯨꯝꯕ ꯑꯗꯨꯝ ꯕꯣꯔꯡ ꯈꯔ ꯆꯨꯕ ꯏꯗꯤꯑꯣ ꯎꯇꯔ ꯅꯉꯗꯤ ꯀꯣꯈ꯭ꯔꯥꯗꯤ ꯏꯇꯨꯅꯤꯉꯦ ꯑꯗꯨ ꯂꯤꯔꯤꯛꯀꯨꯝꯕ ꯑꯗꯨ ꯑꯗꯥ ꯇꯥꯔꯗꯤ ꯑꯩꯗꯤ ꯁ ꯇꯨꯝ ꯇꯨꯝꯅꯤꯗꯗꯃꯦ
ꯎꯝ ꯑꯗꯨꯨꯡ ꯑꯁꯨꯃꯥꯏꯅ ꯃꯔꯛ ꯃꯔꯛꯇ ꯇꯥꯎꯕ ꯃꯇꯝ ꯍꯥꯏꯥꯏꯕꯅꯤ ꯇꯨꯝꯅꯤꯡꯅꯁꯨ ꯌꯥꯝꯌꯥꯝꯕ ꯇꯨꯝ ꯅꯤꯡꯕꯒꯨꯝꯗꯤ ꯇꯥꯔꯅꯤ ꯑꯗꯨ ꯇꯨꯝꯕ ꯀꯥꯟꯗ ꯇꯨꯝꯕ ꯌꯥꯗꯕ ꯃꯇꯝ ꯑꯃ ꯈꯪꯗ ꯑꯩꯈꯣꯏ ꯆꯥꯁ ꯅꯣꯡꯉꯥꯜꯂꯀꯥꯟꯗ ꯇꯨꯝꯕꯁꯦ ꯃꯔꯅꯥ ꯃꯔꯥꯗ ꯑꯩꯈꯣꯏꯒꯤ ꯀꯣꯛ ꯆꯤꯛꯄ ꯃꯇꯁꯨ ꯂꯩꯕꯅꯤ ꯑꯗꯨꯒꯤ ꯑꯩꯗꯤ ꯇꯨꯝꯅꯤꯡꯗꯦ ꯇꯨꯝꯅꯗꯕ ꯇꯥꯎꯋꯦ ꯑꯩꯗꯤ ꯇꯥꯕ꯭ꯔꯣ
ꯇꯥꯏ ꯍ ꯍ ꯍ
ꯇꯨꯝꯅꯤꯡ ꯌꯥꯝ ꯇꯨꯝꯅꯤꯡꯕ ꯃꯥꯜꯂꯦ ꯃꯁ
ꯑꯗꯨ ꯇꯕ ꯌꯥꯗꯦ ꯇ
ꯌꯥꯝ ꯇꯨꯝꯅꯤꯡꯕ ꯃꯥꯜꯂꯦ
ꯑꯗꯨꯝ ꯇꯧꯔꯒ ꯂꯩꯕꯅꯦ ꯑꯩꯁ
ꯎꯦ ꯕꯣꯔꯤꯡ ꯆꯔꯀꯥꯟꯗꯁꯨ ꯑꯗꯨꯝ ꯇꯨꯝꯅꯤꯡꯕ ꯐꯥꯎꯒꯅꯤ
ꯍꯥꯏꯒꯦꯀ ꯈꯪꯗ‌ꯦ ꯍꯌ‌ꯦꯡꯁ‌ꯦ ꯒꯌꯥꯟ ꯇꯥꯗ‌ꯦ ꯑꯩꯐꯥꯎ
ꯃꯔꯔꯥ ꯃꯔꯥꯛꯇ
ꯑꯩ ꯑꯩꯒꯤ ꯑ ꯑꯩꯈꯣꯏꯅ ꯃꯤꯄꯥꯟ ꯀꯔꯤ ꯇꯎꯕꯒꯤꯔ ꯈꯂꯝꯒꯅꯤ
ꯀꯔꯤꯅ‌ꯣ ꯇꯨꯝ ꯌꯥꯝ ꯇꯨꯝꯕꯒꯤꯔ
ꯅꯠꯇꯦ ꯃꯩꯇꯩꯂꯣꯟ ꯉꯥꯡꯕ ꯀꯔꯤꯒꯤꯔ ꯅꯪ ꯍꯧꯖꯤꯛ ꯀꯣꯜ ꯇꯧꯔꯛꯑꯦ ꯑꯩꯉꯣꯟꯗ
ꯇꯥꯎꯔꯛꯇꯦꯍꯦ ꯀꯔꯤꯅꯦ
ꯇꯧꯔꯛꯑꯦ ꯍꯧꯖꯤꯛ
ꯅꯪꯒꯤ ꯐꯣꯟ ꯑꯣꯏꯔꯝꯒꯅꯤ ꯀꯔꯤꯒꯤꯔꯥ ꯑꯩꯈꯣꯏ ꯑꯃꯨꯛ ꯇꯥꯎꯔꯒ ꯑꯃꯨꯛ ꯇꯥꯎꯕꯁꯦ
ꯉꯁꯥꯏꯒꯤ ꯂꯥꯛꯄ꯭ꯔꯥ ꯈꯪꯗꯦ ꯍꯧꯖꯤꯛ ꯀꯣꯜ ꯇꯧꯔꯛꯑꯦ
ꯉꯁꯥꯏ ꯑꯣꯏꯔꯝꯒꯅꯤ ꯑꯗꯨꯗꯤ
ꯀꯔꯤꯒꯤꯔꯥ ꯉꯁꯥꯏ ꯑꯩꯉꯣꯟꯗ ꯆꯛꯇꯦ ꯍꯥꯏꯕꯗꯣ ꯑꯗꯨꯒꯤ ꯑꯣꯏꯔꯝꯒꯅꯤ ꯍꯧꯖꯤꯛ ꯅ ꯂꯥꯛꯄ ꯑꯣꯏꯔꯝꯒꯅꯤ ꯂꯥꯛꯑꯦ ꯍꯧꯖꯤꯛꯅ ꯂꯥꯛꯑꯦ ꯉꯁꯥꯏꯗꯤ ꯑꯩ ꯂꯥꯛꯇꯦ ꯍꯥꯏꯕꯗꯣ ꯅꯪ ꯄꯥꯏꯈꯥꯠꯇꯦ ꯍꯥꯏꯕꯗꯣ
ꯎꯝ
ꯑꯩꯉꯣꯟꯗꯗꯤ ꯂꯥꯛꯇꯦꯕ ꯍꯧꯖꯤꯛ ꯈꯛꯇ ꯂꯥꯛꯄ
ꯀꯔꯦ ꯑꯣꯏꯔꯦ ꯑꯗꯨꯗꯤ ꯄꯥꯏꯕ ꯌꯥꯔꯝꯃꯔꯣꯏ
ꯌꯥꯔꯝꯃ‌ꯣꯏ
ꯂꯥꯛꯈꯔꯤ ꯕꯣ ꯍꯧꯖꯤꯛ ꯐꯥꯎ
ꯍꯡ ꯇꯣꯈꯔꯤ
ꯎꯝ
ꯉꯁꯥꯒꯤ ꯑꯣꯏꯔꯝꯒꯅꯤ
ꯑꯣꯏꯔꯝꯒꯅꯤ ꯍꯣꯏ